ꯍꯜꯂꯣ ꯍꯜꯂꯣ ꯃꯌꯥꯝ ꯅꯨꯡꯉꯥꯏꯔꯤꯕ꯭ꯔꯣ
ꯅꯪꯒꯤ
ꯅꯪꯗꯤ ꯌꯥꯝ ꯇꯥꯞꯄꯦꯀꯣ
ꯎꯄꯥꯏ ꯂꯩꯇꯦ
ꯅꯪ ꯉꯁꯤ ꯀꯔꯤ ꯊꯕꯛ ꯇꯧꯕ꯭ꯔꯥ
ꯉꯁꯤꯁꯤ
ꯐꯤ ꯀꯌꯥ ꯁꯨ꯭ꯕꯔꯥꯅꯦ ꯐꯤ ꯐꯤ ꯁꯨꯕꯗꯥ ꯊꯕꯛ ꯑꯣꯏꯔꯕ꯭ꯔꯥꯅꯦ ꯑꯁ ꯃꯤꯗꯨꯅ ꯅꯨꯃꯤꯠ ꯑꯃ
ꯅꯣꯏ ꯅꯨꯄꯥ ꯍꯣꯏꯒꯤꯗꯤ ꯀꯣ ꯃꯤꯠ ꯇꯨꯃꯤꯠ ꯂꯩꯕꯖꯥꯠꯅꯤ ꯅꯨꯄꯤꯒꯤꯁꯤꯅ ꯁꯨꯡꯂꯦꯞ ꯂꯦꯞꯇꯕ ꯂꯦꯜꯂꯦꯕꯀꯣ ꯁꯨꯡꯂꯦꯡ ꯂꯦꯡꯕꯒ ꯉꯝꯗꯦ ꯂꯦꯡꯗ꯭ꯔꯥꯗꯤ ꯃꯤꯅ ꯎꯔꯗꯤ ꯀꯔꯤ
ꯉꯥꯁꯥꯩꯗꯨ
ꯅꯨꯄꯥ ꯃꯣꯏꯁꯤꯅ ꯅꯨꯡꯉꯥꯏꯅ ꯆꯒꯥꯅꯤ ꯇꯨꯝꯕꯗꯣ
ꯉꯁꯥꯏ ꯐꯣꯟ ꯇꯧꯔꯛꯄꯗꯣ ꯀꯅꯥꯔ ꯅꯪꯒꯤ ꯅꯅꯥꯎ ꯅꯨꯄꯤꯔꯥ
ꯄꯪꯗꯦꯅꯦ ꯑꯩꯗꯤ
ꯉꯁꯥꯏ ꯐꯣꯟ ꯇꯧꯔꯥꯛꯑꯒꯥ ꯂꯥꯛꯀꯦꯔꯥ ꯂꯥꯛꯑꯣꯏꯗ꯭ꯔꯥꯅ ꯍꯥꯡꯗꯣ
ꯃꯨꯟꯗꯦ ꯏꯅꯥꯎꯅꯨꯄꯤꯅꯦ
ꯏꯅꯥꯎꯅꯨꯄꯤ ꯉꯁꯥꯏ ꯐꯣꯟ ꯇꯧꯔꯛꯑꯦ
ꯄꯨꯡ ꯑꯃ ꯃꯈꯥꯏ ꯇꯥꯔꯦ ꯎꯝ
ꯅꯪ ꯀꯗꯥꯏꯗꯥ ꯂꯩꯕ꯭ꯔꯅꯦ
ꯌꯨꯝꯗ ꯂꯩ
ꯑꯁ ꯅꯪꯒꯤ ꯈꯣꯟꯖꯦꯜꯅ ꯀꯩꯅꯣ ꯇꯧꯋꯦꯅꯦ ꯑꯩꯒꯤ ꯇꯥꯛꯁ ꯉꯥꯛꯇꯥꯅꯤꯅꯦ
ꯅꯦꯠꯋꯥꯛꯅ ꯅꯠꯇꯦ ꯅꯪꯒꯤ ꯕꯦꯛꯒ꯭ꯔꯥꯎꯟꯗꯣ
ꯍꯨꯖꯤꯛꯇꯤ
ꯉꯥꯏꯈꯨꯋꯣ ꯉꯥꯏꯈꯨꯋꯣ ꯉꯥꯏꯈꯣꯕꯥ ꯉꯥꯏꯈꯣꯕꯥ ꯍꯨꯖꯤꯛꯗꯤ ꯍꯨꯖꯤꯛꯗꯤ ꯈꯔ ꯐꯥꯕ꯭ꯔꯣ
ꯇꯥꯏꯌꯦ ꯐꯖꯟꯅ ꯇꯥꯢꯌꯦ ꯐꯖꯟꯅ
ꯎꯝ
ꯂꯩꯁꯥꯕꯤ ꯃꯈꯣꯟ ꯑꯃ ꯇꯥꯏ
ꯂꯩꯁꯥꯕꯤ ꯅꯠꯇꯦ
ꯃꯥꯅꯦ
ꯈꯪꯗꯦ ꯑꯩꯁꯨ ꯃꯌꯥꯡ ꯃꯆꯥꯥ ꯎꯝ
ꯀꯔꯤ ꯀꯔꯤꯇꯧꯕ꯭ꯔꯥ ꯀꯔꯤ ꯍꯥꯏꯕ꯭ꯔꯥ ꯅꯪ ꯀꯔꯤ ꯍꯥꯏꯕ꯭ꯔꯥ ꯇꯥꯗꯦ
ꯅꯪꯁꯨ ꯄꯉꯥꯡꯗ ꯉꯥꯡꯉ ꯂꯩꯌꯦ ꯑꯗꯨꯒ ꯋꯥꯁꯨ ꯉꯥꯡꯗꯦ ꯋꯥ ꯈꯔ ꯉꯥꯡꯉꯨꯅꯦ ꯇꯨꯃꯤꯟꯅ ꯂꯩꯒꯅꯨꯅꯦ ꯄꯥꯈꯪ ꯑꯃ ꯑꯣꯏꯔꯒ ꯅꯨꯄꯥ ꯑꯃ ꯑꯣꯏꯔꯒ
ꯏꯊꯟꯗ ꯋꯥ ꯉꯥꯡꯂꯒ ꯂꯩꯕꯅꯦ
ꯉꯥꯡꯅ ꯈꯨꯝꯃꯒ ꯂꯩꯕꯗꯨꯕꯨ ꯀꯔꯤꯅꯣꯅꯦ ꯉꯥꯡꯅ ꯂꯩ ꯍꯥꯏꯕꯗꯨꯕꯨ ꯋꯥ ꯌꯥꯝ ꯂꯩꯗꯕ꯭ꯔꯣ ꯐꯣꯟ ꯇꯧꯔꯒ
ꯉꯁꯤ ꯐꯣꯟ ꯑꯃꯨꯛꯀ ꯇꯧꯕꯅꯦꯀꯣ ꯉꯁꯤ ꯇꯧꯕꯁꯦ ꯍꯥꯟꯅꯒꯤ ꯋꯥꯔꯤꯗꯨ ꯅꯤꯡꯁꯤꯡꯂꯛꯑꯦ ꯍꯦ ꯌꯨꯝ ꯄꯥꯟꯗꯔꯤꯉꯩꯗ ꯋꯥꯔꯤ ꯁꯅꯥ ꯀꯣꯜꯀꯇꯥꯗ ꯂꯩꯕ ꯀꯣꯜꯀꯇꯥꯗ ꯂꯩꯕ ꯃꯇꯥꯝꯗ ꯋꯥꯔꯤ
ꯅ ꯌꯨꯝ ꯄꯥꯜꯂꯒ ꯂꯩꯔꯤꯕꯅꯤ ꯑꯩꯁ ꯅꯪꯁꯨ ꯅꯪꯁꯨꯕꯣ ꯀꯩꯅꯣ ꯇꯧꯋꯦ ꯌꯥꯝꯅ ꯒ꯭ꯌꯥꯟ ꯇꯥꯗꯦꯀꯣ ꯋꯥꯔꯤ ꯁꯥꯕꯁꯦ ꯒ꯭ꯌꯥꯟ ꯇꯥꯗꯦꯕ
ꯎꯝ ꯑꯩꯈꯣꯏ ꯑꯅꯤꯅ ꯋꯥꯔꯤ ꯁꯥꯟꯅꯕ ꯃꯇꯝꯗ ꯗꯦꯡ ꯗꯦꯡꯅ ꯐꯣꯟ ꯊꯝꯒꯅꯨ ꯍꯥꯏ
ꯅꯈꯣꯏꯔꯥ ꯅꯪꯒꯤ ꯅꯨꯄꯤꯒꯔꯥ
ꯑꯁ ꯑꯩꯒꯤ ꯎꯝ
ꯀꯔꯤꯅꯣꯅꯦ
ꯅꯥꯍꯟ
ꯑꯥꯗꯒꯤ ꯋꯥꯔꯤ ꯁꯥꯔꯒ ꯍꯨꯖꯤꯛ
ꯎꯝ
ꯀꯔꯤꯅꯣꯅꯦ
ꯊꯣꯛꯄꯅꯤꯅꯦ
ꯌꯨꯝ ꯑꯁ ꯑꯗꯨꯃꯥꯏꯅ ꯇꯧꯔꯤꯗ ꯑꯩ ꯋꯥꯔꯤ ꯁꯥ ꯑꯩ ꯋꯥꯔꯤ ꯁꯥꯕꯤꯒꯦ ꯇꯥꯎ ꯇꯧꯕꯨꯗꯤ ꯇꯧꯏ
ꯌꯦꯁ
ꯑꯩ ꯍꯥꯏꯌꯦ ꯇꯥꯎ ꯌꯨꯝ ꯄꯥꯟꯗꯤꯐꯥꯎ ꯃꯇꯝꯗ ꯌꯨꯝ ꯄꯥꯟꯗ꯭ꯔꯤꯉꯩꯗ ꯋꯥꯔꯤ ꯁꯅꯥꯞꯗꯣ ꯍꯨꯝ ꯇ꯭ꯋꯦꯟꯇꯤ ꯐꯣꯔ ꯑꯋꯥꯔ ꯁꯔꯒ ꯐꯣꯟ ꯊꯝꯁꯤ ꯊꯝꯕꯤ ꯌꯥ
ꯅꯪꯒꯤ ꯅꯨꯄꯤꯒꯔꯣ
ꯍꯨꯖꯤꯛ ꯃꯇꯝꯗꯗꯤ ꯇꯨꯝꯅꯤꯡꯂꯁꯨ ꯆꯥꯟꯁ ꯂꯩꯇꯦ ꯌꯦ ꯇꯟꯅ ꯋꯔꯤꯕꯤ ꯁꯅꯄꯗꯦ ꯕꯤꯔꯅꯤ
ꯑꯗꯨꯒ ꯇꯝꯅꯥꯌꯦ ꯑꯗꯨ ꯃꯇꯝ ꯑꯩꯒꯤ ꯅꯪꯒꯤ ꯅꯨꯄꯤꯗꯣ ꯃꯁꯛ ꯉꯧꯗꯔꯣ ꯁꯤ ꯅꯨꯄꯤꯅꯤ ꯍꯥꯏꯕꯁꯦ ꯈꯪꯗ꯭ꯔꯑꯣ ꯅꯪꯅ ꯕ꯭ꯂꯦꯝ ꯇꯧꯕꯗꯣ ꯅꯪ ꯈꯪ ꯈꯪꯅꯥꯒ ꯂꯧꯔꯒ ꯀꯔꯤꯅꯣꯅꯦ ꯕ꯭ꯂꯦꯝ ꯇꯧꯔ ꯂꯩꯕꯗꯣ ꯗꯨꯃꯥꯏꯅ ꯇꯧꯅꯨ ꯃꯤ ꯍꯥꯏꯕꯁꯦ ꯑꯁ ꯑꯩꯒꯨꯝꯕ ꯃꯤꯅꯤꯕꯣ ꯍꯦꯛ ꯋꯥꯈꯟꯅ ꯋꯥꯈꯟ ꯈꯟꯊꯕ ꯍꯩꯕ ꯃꯇꯝꯗ ꯍꯞꯇ ꯂꯩꯒꯅꯤ ꯍꯟꯊꯕ ꯉꯝꯗ꯭ꯔꯦ ꯍꯥꯏꯔꯗꯤ ꯐꯖꯅ ꯊꯛ ꯊꯥꯗꯣꯔꯒ ꯆꯠꯈꯤꯗꯨꯅꯤ ꯑꯩ
ꯑꯩꯗꯤ ꯗꯨꯃꯥꯏꯅ ꯇꯧꯒꯅꯤ ꯅꯪꯒꯤ ꯅꯨꯄꯤꯁꯦ ꯌꯥꯝ ꯐꯩꯌꯦꯀꯣ ꯅꯪꯒꯤ ꯅꯨꯄꯤ ꯑꯣꯏꯕꯁꯦ ꯅꯇꯟ ꯇꯟꯕ ꯅꯨꯄꯥꯗꯨꯗ ꯌꯨꯝ ꯄꯥꯜꯂꯒ ꯍꯤ ꯑꯉꯛꯄꯅꯤ ꯑꯩꯒꯤ
ꯅꯥ ꯁꯨꯅꯤꯡꯗ꯭ꯔꯒ ꯃꯤꯅ ꯉꯥꯡꯕꯁꯨ ꯑꯁ ꯑꯩꯅ ꯁꯤ ꯇꯧꯕꯒꯤ ꯉꯥꯡꯕꯅꯤ ꯍꯥꯏꯕꯁꯤ ꯒ꯭ꯌꯥꯟ ꯇꯥꯕ ꯑꯃ ꯂꯩ ꯂꯩꯇꯕꯖꯥꯠꯅꯤ ꯃꯤꯅ ꯃꯤꯅꯗꯤ ꯉꯥꯡꯉꯒ ꯂꯩꯌꯦ ꯑꯁꯣꯝꯗ ꯅꯪꯅꯅꯨ ꯅꯨꯄꯥꯁꯦ ꯊꯕꯛ ꯇ ꯅꯣꯏꯒꯤ ꯌꯨꯝꯗ ꯊꯕꯛ ꯇꯧꯕꯤꯅꯤꯡꯉꯦ ꯑꯗꯨꯕꯨ ꯅꯪꯒꯤ ꯅꯨꯄꯥꯁꯤꯅ ꯎꯝ ꯇꯟꯃꯟꯕꯒꯤ ꯇꯜꯂꯦ ꯍꯥꯏꯔꯝꯃꯦꯌꯦ ꯑꯗꯨ ꯑꯗꯨꯒꯤ ꯃꯈꯣꯟꯗꯣ ꯇꯥꯅꯤꯡꯗꯕꯒꯤ ꯎꯪ ꯉꯥꯡꯔꯒ ꯂꯩꯔꯁꯨ ꯁꯦꯔꯥꯟ ꯇꯨꯔꯥꯟ ꯇꯥꯅꯤꯡꯗꯦ ꯈꯣꯠꯇꯦ ꯍꯥꯏꯅ ꯍꯥꯏꯔꯛꯀꯅꯤ ꯑꯗꯨ ꯑꯣꯏꯔꯗꯤ ꯈꯠꯅꯕ ꯇꯥꯕꯅꯤꯅꯦ ꯂꯥꯟꯊꯣꯛꯅꯕ ꯇꯥꯕꯅꯤ ꯃꯤ ꯀꯅꯥꯅ ꯃꯥꯒꯤ ꯅꯨꯄꯤꯗꯣ ꯑꯗꯨꯃꯥꯏꯅ ꯇꯧꯕ ꯂꯩꯕ꯭ꯔꯅꯦ ꯅꯪ ꯒꯤ ꯅꯌꯥꯝꯕꯅ ꯑ ꯑꯆꯨꯡ ꯆꯨꯡꯒꯨꯝꯕ ꯀꯤꯀꯤꯒꯨꯝꯕꯗꯣ ꯃꯥꯒꯤ ꯅꯨꯄꯤꯗ ꯌꯥꯝ ꯔꯦꯁꯄꯦꯛ ꯇꯧꯋꯤꯅꯦ
ꯎꯝ ꯑꯗꯨ ꯃꯥ
ꯎꯝ ꯋꯥ ꯌꯥꯝ ꯉꯥꯡꯕꯅꯤ ꯋꯥ ꯉꯥꯡꯕꯅꯤ ꯎꯝ ꯃꯣꯏꯗꯤ ꯃꯁꯥ ꯃꯁꯥꯒꯤ ꯊꯕꯛ ꯈꯪꯔꯒ ꯇꯧꯕꯒꯤꯀꯣ ꯃꯣꯏꯗꯤ ꯃꯣꯏꯒꯤ ꯊꯕꯛ ꯂꯩꯔꯒ ꯑꯗꯨꯃꯥꯏꯅ ꯇꯧꯔ ꯆꯠꯂꯦ
ꯅꯣꯏꯒꯤ ꯑꯦꯛꯖꯥꯝꯄꯜ ꯑꯗꯨ ꯂꯧꯎ ꯍꯥꯏꯔꯗꯤ ꯃꯣꯏꯒꯤꯗꯤ
ꯎꯏ ꯅꯪꯗꯤ ꯊꯕꯛꯁꯨ ꯌꯥꯝ ꯇꯧꯅꯤꯡꯗꯦ ꯍꯥꯏꯅꯦꯀꯣ ꯑꯌꯨꯛꯇ ꯊꯦꯡꯅ ꯍꯧꯒꯠꯄꯗꯣ ꯅꯁꯥꯥꯒꯤ ꯊꯕꯛ ꯀꯔꯤ ꯇꯧꯒꯅꯤ ꯍꯥꯏꯕꯁꯨ ꯈꯪꯗꯦ ꯑꯌꯨꯛꯇ ꯍꯧꯒꯠꯀꯅꯤ ꯆꯥꯒꯅꯤ ꯑꯃꯨꯛꯀ ꯇꯨꯝꯉꯅꯤ ꯏꯀꯥꯏꯕꯁꯨ ꯈꯪꯉꯨꯅꯦ ꯈꯔ ꯅꯃꯥꯒꯤꯁꯨ ꯈ꯭ꯔ ꯈꯜꯂꯨꯅꯦ
ꯑꯗꯨ ꯍꯧꯖꯤꯀꯥꯟꯗꯤꯀꯣ
ꯅꯪ
ꯋꯥ ꯅꯨꯡ ꯉꯥꯡꯂꯗꯤ ꯆꯩꯆꯥꯒꯅꯤ
ꯎꯝ ꯗꯔꯀꯥꯔ ꯇꯥꯗꯦ ꯑꯩꯈꯣꯏꯗꯤ
ꯃꯤ ꯑꯇꯣꯞꯄ ꯃꯁꯥ ꯃꯁꯥ
ꯃꯤ ꯑꯇꯣꯞꯄꯒ ꯃꯤ ꯑꯇꯣꯞꯄꯒ ꯀꯨꯝ ꯄꯦꯔ ꯇꯥꯎꯕꯒꯤ ꯋꯥꯔꯤꯗꯨ ꯅꯠꯇꯦꯅꯦ ꯃꯤ ꯑꯇꯣꯞꯄꯒꯤ ꯀꯝꯄꯦꯔ ꯇꯥꯎꯔꯗꯤ ꯄꯦꯔ ꯇꯧꯅꯤꯡꯉꯩ ꯌꯥꯝ ꯂꯩꯌꯦ ꯀꯝꯄꯦꯔ ꯇꯧꯁꯦ ꯍꯥꯏꯗꯤ ꯌꯥꯝ ꯇꯧꯕ ꯌꯥꯕ ꯖꯥꯠꯅꯤ ꯇꯧꯕꯤꯅꯤꯡꯗꯕꯒꯤ ꯂꯩꯕꯖꯥꯠꯅꯤ
ꯐꯥꯏꯟ ꯂꯩꯌꯦ
ꯅꯪꯁꯦ ꯅꯨꯄꯤ ꯎꯝ ꯑꯣ ꯅꯨꯄꯤꯗꯤ ꯀꯩꯅꯣ ꯇꯧꯈ꯭ꯔꯦ ꯍꯧꯖꯤꯛ ꯐꯥꯎ ꯑꯉꯥꯡ ꯁꯥꯔꯤꯀꯣ ꯑꯉꯥꯡ ꯁꯥꯔꯤ ꯅꯆꯥꯅꯨꯄꯤ ꯅꯆꯥ ꯑꯅꯤ ꯁꯨꯔꯦ ꯍꯥꯏꯌꯦ ꯑꯉꯥꯡ ꯁꯥꯔꯤꯒꯣꯅ
ꯑꯥꯏ ꯌꯨꯝ ꯄꯥꯟꯗ꯭ꯔꯤꯁꯨ ꯈꯪꯉꯦ ꯑꯩ ꯀꯣꯂꯦꯁꯇ ꯆꯠꯂꯤꯅꯤ ꯕꯤꯑꯦ ꯕꯤꯑꯦ ꯁꯤꯛꯁ ꯁꯤꯛꯁ ꯁꯦꯃꯤꯁꯇꯔ ꯇꯧꯔꯒ ꯍꯥꯏꯗꯤ
ꯅꯋꯥ ꯅꯪꯒꯤ ꯅꯪꯅ ꯋꯥ ꯉꯥꯡꯕꯗꯗꯤ ꯌꯥꯝꯅ ꯃꯦꯆꯤꯌꫭꯔ ꯑꯣꯏꯕ ꯁꯥꯔꯛ ꯄ ꯑꯩ ꯅꯪꯒꯤ ꯊꯕꯛꯇꯤ ꯁꯨꯛꯇꯥꯎ ꯇꯧꯊꯣꯛꯇꯦ ꯇꯧꯊꯣꯛꯄ ꯉꯝꯗꯕ ꯊꯕꯛ ꯇꯧꯒꯅꯤꯅꯦ ꯇꯧꯒꯅꯤꯅꯦ ꯌꯥꯝꯅꯀꯣ ꯅꯪ ꯌꯥꯝ ꯍꯩꯄꯥ ꯁꯥꯕꯖꯥꯠꯅꯤ
ꯎꯝ
ꯅꯋꯥ ꯂꯧꯗꯦ ꯑꯩꯈꯣꯏꯗꯤꯀꯣ ꯑꯗꯨꯒꯨꯝꯕ ꯅꯨꯄꯥ ꯐꯪꯉꯗꯤꯀꯣ ꯍꯠꯅ ꯐꯨꯅꯒꯦꯔꯥ ꯆꯩꯥꯅꯒꯦꯔꯥ ꯐꯠ ꯐꯠ ꯐꯠ ꯇꯧꯒꯅꯤ ꯑꯩꯗꯤ ꯀꯤꯕ ꯃꯤꯅꯠꯇꯦ ꯑꯗꯨꯒ ꯀꯤꯔꯒ ꯇꯨꯃꯤꯟꯅ ꯂꯩꯕ ꯃꯤ ꯅꯠꯇꯦ
ꯐꯔꯦ ꯐꯔꯦꯀꯣ
ꯑꯩꯗꯤ ꯐꯔꯤꯗ